ꯍꯜꯂꯣ ꯅꯨꯡꯉꯥꯏꯔꯤꯕ ꯑꯣꯖꯥ
ꯎꯝ ꯍꯜꯂꯣ
ꯇꯥꯏ
ꯇ ꯆꯔꯔꯕꯣ
ꯆꯥꯗ꯭ꯔꯔꯤꯗ ꯆ ꯐꯠ ꯍꯣꯡꯉꯗ꯭ꯔꯦ ꯇꯥꯗꯔꯤ
ꯁꯪꯁꯔꯛꯀꯦ
ꯆꯥꯗ꯭ꯔꯤ ꯍꯥꯏꯔꯒ ꯀꯔꯤꯅꯣꯅꯦ ꯇꯥꯔꯕꯔꯣ
ꯍꯂꯑꯣ
ꯇꯥꯏꯌꯦ ꯇꯥꯏꯌꯦ ꯇꯥꯄꯣ
ꯍꯂꯣ ꯆꯔꯔꯕꯣ
ꯆꯥꯔꯦ ꯆꯥꯗ꯭ꯔꯤꯌꯦ ꯅꯪꯗꯤ ꯆꯥꯛ ꯇꯥꯕ꯭ꯔꯣ ꯇꯥꯔꯕꯣ
ꯍꯜꯂꯣ
ꯇꯥꯏꯌꯦ ꯇꯥꯏꯌꯦ ꯇꯞ꯭ꯔꯣ
ꯍꯜꯂꯣ
ꯍ ꯍ
ꯍꯜꯂꯣ